ꯑꯥ ꯇꯕ꯭ꯔꯥ
ꯎ ꯇꯥꯏ
ꯑꯥ ꯁꯤꯗꯤ ꯀꯃꯥꯏ ꯇꯧꯔꯒꯦ ꯆꯥꯛ ꯆꯥꯔꯦ ꯍꯣꯏ ꯆꯥꯛ ꯆꯥꯔꯦ
ꯇꯃ ꯏꯗ
ꯑꯣ ꯆꯔꯁ ꯄ꯭ꯔꯥ
ꯆꯠꯇꯦꯟꯖꯤ ꯍꯣꯛ ꯅꯗꯨꯒ
ꯑꯣ ꯐꯨꯠꯕꯣꯜꯁꯨ ꯌꯦꯡꯗꯦ ꯑꯆꯥ ꯎꯝ ꯁꯤꯤ ꯑꯦꯦ ꯍꯦꯒꯗꯤ
ꯄꯨꯔꯒꯕꯣ ꯗ꯭ꯔꯣꯅꯤꯅꯅꯥ ꯍ ꯃꯁꯅꯥꯅꯤ
ꯑ ꯑꯦ ꯑꯔꯖꯦꯟꯇꯤꯅꯥꯗꯤ ꯐꯖꯥꯅ ꯉꯝꯕ ꯅꯠꯇ꯭ꯔꯣ
ꯍꯣꯏ ꯑ
ꯑ ꯍꯌꯦꯡꯗꯤ ꯅꯥꯡꯈ꯭ꯔꯣꯅꯦ ꯆꯥꯔꯖ ꯆꯠꯀꯦ ꯍꯩꯔꯒ ꯇꯧꯕꯗꯣ
ꯍ ꯑꯗꯨ ꯍꯒ ꯇꯕꯗꯕ
ꯑꯣ ꯕꯦꯝ ꯁꯥꯟꯅꯕꯒꯤ ꯑꯣꯏꯔꯝꯅꯤ ꯀꯣꯃꯨꯀ
ꯍꯟꯅꯔꯦ
ꯎꯝ
ꯍꯧꯖꯤꯛꯛꯇ ꯁꯅꯦ
ꯑ
ꯎꯝ ꯎꯝ
ꯀꯔꯤꯅ ꯁꯪ ꯆꯕ꯭ꯔ
ꯁꯤꯗꯨꯣ ꯍꯋꯥꯏ ꯆꯝꯐꯨꯠꯇꯗ
ꯑꯣ ꯁꯟꯗꯦꯒꯤ ꯑꯦꯟꯁꯥꯡ ꯃꯥꯟꯗꯦꯅꯦ ꯑꯗꯨꯗꯤ ꯑꯗꯨꯒꯨꯝꯕꯗꯤ
ꯑꯩꯁ ꯍꯣꯁꯇꯦꯜꯗ ꯂꯩꯕꯗꯤ ꯃꯥꯟꯕꯅꯤ ꯑꯗꯣ ꯁꯟꯗꯦꯒꯤꯗꯤ ꯍꯋꯥꯏ ꯑꯣ ꯑꯁ ꯃꯅꯥ ꯑꯃꯅꯤꯅꯤ
ꯇ ꯑꯣꯗꯤ ꯂꯩꯇ ꯔ ꯂꯪꯗ
ꯑꯣ ꯌꯨꯝꯗꯅꯦꯦ
ꯎꯝ ꯑꯆꯥ ꯍꯣꯁꯇꯦꯜꯗꯗꯤ ꯑꯩꯈꯣꯏꯗꯤ ꯁꯨꯡꯛꯂꯩ ꯂꯩꯇ꯭ꯔꯤꯌꯦ ꯑꯗꯨꯒꯤ ꯈꯪꯗꯦꯅꯦ
ꯑꯣ ꯍꯣꯁꯇ꯭ꯦꯜ ꯗꯥꯎꯗꯤ ꯑꯁ ꯑ ꯃꯣꯔꯅꯤꯡꯗ ꯆꯥꯗ꯭ꯔꯗꯤ ꯏꯚꯤꯅꯤꯡꯅ ꯆꯥꯔꯤꯗꯣ
ꯑꯣ ꯅꯣꯡꯃꯗ ꯑꯃꯗꯤ ꯑꯗꯨꯝ ꯄꯤꯕꯀꯣ
ꯎꯝ
ꯌꯥꯔꯦ ꯍꯦ
ꯑꯗꯨ ꯑꯗꯨꯁꯨ ꯑꯗꯨꯁꯨ ꯆꯝꯐꯨꯠ ꯃꯨꯛꯇꯤꯅꯤ ꯍꯣ
ꯑꯣ ꯆꯥꯔꯦꯗꯤꯗ ꯍꯧꯒ ꯆꯥꯕ ꯉꯝꯗꯦ ꯑꯩꯈꯣꯏꯅꯤ
ꯑꯤꯛ ꯇꯧꯈ꯭ꯔꯦ ꯑꯩꯈꯣꯏꯗꯩ ꯍꯣꯖꯤ
ꯑꯣ ꯌꯨꯝꯗꯁꯨ ꯑꯗꯨꯝ ꯆꯥꯅꯤꯡꯈ꯭ꯔꯕ꯭ꯔꯥ
ꯍꯅꯦ
ꯑꯣ
ꯑ ꯑꯗꯨꯗꯤ ꯆꯅꯤꯗꯕ ꯑꯗꯨ ꯑꯗꯨ ꯅꯨꯃꯤꯠ ꯈꯨꯗꯤꯡ ꯆꯥꯕꯒꯤ ꯑꯗꯨꯨꯝ ꯆꯥꯅꯤꯡꯈ꯭ꯔꯦ
ꯑꯣ ꯐꯩꯅꯦ ꯉꯁꯤꯗꯤ ꯁꯟꯗꯩꯅꯤꯅ ꯌꯨꯝꯗ ꯂꯩ ꯌꯨꯝꯗ
ꯑ
ꯊꯕꯛ ꯂꯩꯇꯣꯏꯔꯣ ꯑꯩꯈꯣꯏꯗꯤ ꯌꯨꯝꯗ ꯑꯗꯨꯝ ꯂꯩꯕꯅꯤꯗ ꯍꯧꯖꯤ ꯀꯗꯤ ꯑ ꯍꯧꯖꯤꯛꯀꯥꯟꯗꯤ ꯑꯩꯈꯣꯏꯗꯤ ꯊꯕꯛ ꯇꯧꯗꯦꯗ ꯌꯨꯝꯗ ꯑꯗꯨꯝ ꯂꯩꯕꯅꯦ
ꯑꯣ ꯀꯥꯏꯅꯦ
ꯎꯝ ꯅꯣꯏꯗꯤ ꯂꯧ ꯑꯃ ꯇꯧꯋꯦ ꯍꯥꯏꯌꯦꯀꯣ
ꯑꯥ
ꯎꯝ ꯂꯗꯨꯁꯨ ꯅꯨꯡꯉꯥꯏꯈꯤꯅꯤꯅꯦ ꯍꯧꯖꯤꯛꯀꯥꯟꯗꯤ
ꯑ ꯅꯨꯡꯉꯥꯏꯌꯦ
ꯆꯠꯅꯤꯡꯈ꯭ꯔꯕꯤꯅꯦ ꯑꯩꯁꯨ
ꯆꯂꯗ ꯑꯦ ꯃꯤꯒꯤ ꯂꯧ ꯂꯩꯔꯅꯤꯅ ꯆꯠꯂꯣꯅ ꯑꯗꯨꯗ
ꯃꯤ ꯥꯟꯅ ꯈꯪꯅꯕꯁꯨ ꯂꯩꯇꯦ ꯑꯁꯤ ꯑꯩ ꯂꯩꯐꯝ ꯁꯤꯗꯗꯤ ꯃꯤꯒꯤ ꯈꯪꯅꯕ ꯃꯤ ꯂꯩꯔꯗꯤ ꯆꯠꯄꯁꯨ ꯌꯥꯏꯗ ꯑꯗꯨꯝ ꯊꯕꯛ ꯇꯧ ꯇꯧꯔꯒ ꯎꯝ ꯀꯣꯔꯟꯒꯨꯝꯕ ꯆꯥꯔꯒ ꯑꯗꯨꯝ ꯍꯜꯂꯛꯄ ꯌꯥꯏꯗꯦ
ꯍꯗ ꯑꯗꯨꯅꯨꯡꯃ ꯏꯕꯅꯦ
ꯎꯝ ꯑꯗꯨꯅ ꯚꯤꯂꯦꯖꯇꯗꯤ ꯑꯗꯨꯅ ꯚꯥꯏ ꯌꯥꯝ ꯅꯨꯡꯉꯥꯏꯕ ꯑꯃ ꯊꯣꯛꯄꯅꯤꯀꯣ
ꯑꯗ ꯑꯗꯣ ꯉꯥ ꯐꯥꯕꯒꯨꯝꯕꯗꯣ ꯑꯁ ꯚꯤꯂꯦꯖ ꯂꯥꯏꯐꯇꯤ ꯌꯥꯝ ꯅꯨꯡꯉꯥꯏꯕꯅꯤ
ꯍꯣꯏ ꯍꯣꯏ
ꯉꯗꯣ ꯑꯁ ꯌꯥꯝ ꯐꯥꯔꯒ ꯆꯥꯕꯒ ꯀꯩ ꯆꯦꯛ ꯀꯥꯞꯄꯒꯣꯠ ꯑꯁ ꯑꯗꯨ ꯌꯥꯝ ꯅꯨꯡꯉꯥꯏꯕꯅꯤ ꯑꯗꯨ ꯂꯩꯔꯒ ꯕꯣꯔꯣ ꯁꯥꯟꯅꯔꯅꯤ ꯆꯨꯕ ꯃꯇꯝꯗꯁꯨ ꯁꯥꯟꯅꯒꯅꯤ ꯄꯥꯠ ꯃꯅꯥꯛꯇ ꯁꯥꯟꯅꯔꯒ ꯌꯥꯝ ꯅꯨꯡꯉꯥꯏꯕꯅꯤꯅꯦ
ꯑꯥ ꯅꯨꯡꯉꯥꯏꯒꯅꯤ ꯅꯨꯡꯉꯥꯏꯒꯅꯤ ꯑꯗꯨ ꯉꯥ ꯌꯥꯝꯕ꯭ꯔꯥ ꯅꯣꯏꯗ
ꯎꯝ ꯍꯥꯕꯨꯗꯤꯤꯃꯦ
ꯑꯣ ꯑꯗꯨꯝ ꯂ ꯂꯧ ꯆꯠꯂꯒ ꯑꯗꯨꯝ ꯉꯥ ꯊꯤꯕ ꯌꯥꯏꯅꯦ ꯑꯗꯨꯗꯤꯀꯣ
ꯂꯧ ꯂꯧꯒꯤꯗꯤ ꯂꯣꯀꯦꯁꯟꯗꯤ ꯃ ꯅꯗꯦꯅ ꯇꯨꯔꯦꯟꯒ ꯀꯩꯅꯣ ꯇꯧꯅꯤ
ꯑꯣ ꯑꯣ ꯑ ꯑꯩꯈꯣꯏ ꯑꯩꯅ ꯕ꯭ꯂꯣꯛ ꯑꯃ ꯌꯦꯡꯕꯗ ꯑꯩꯈꯣꯏ ꯄꯥꯎ ꯃꯩ ꯃꯥꯜꯂꯦ ꯄꯧꯃꯥꯏ ꯒꯤ ꯂꯧꯒꯨꯝꯕ ꯃꯥꯜꯂꯦ ꯃꯣꯏꯒꯤ ꯂꯧꯗꯤ ꯌꯥꯝ ꯐꯩꯅꯦ ꯇꯨꯔꯦꯟꯁꯨ ꯂꯩꯕꯀꯣ ꯑꯗꯨꯗ ꯁ꯭ꯅꯦꯒꯨꯝꯕꯁꯨ ꯌꯥꯝ ꯂꯩꯕ
ꯎꯝ ꯑꯗꯨ ꯑꯩꯣꯏꯗꯗꯤ ꯎ ꯇꯔꯗ ꯀꯣ ꯑꯗꯨ ꯑꯗꯨ ꯇꯔꯃꯀ
ꯑꯣ
ꯑꯩ ꯍꯤꯟꯖꯥꯡ ꯌꯦꯟꯖꯥꯡꯗꯤ ꯂꯧ ꯊ ꯁꯨꯅꯦꯕ
ꯑꯣ ꯑꯣ
ꯑ ꯔꯤ
ꯌꯥꯝ ꯐꯩꯗ ꯑꯦꯟꯁꯥꯡꯗꯤ ꯀꯔꯤ ꯀꯔꯤ ꯏꯟꯁꯥꯡ ꯊꯥꯕ꯭ꯔꯥ ꯂꯧꯥꯎꯗꯥ
ꯍꯪꯒꯥꯝ ꯇꯁꯤ
ꯑꯥ ꯕ꯭ꯔꯤꯟꯖꯒꯨꯝꯕꯗꯤ ꯊꯣꯛꯇ꯭ꯔꯤꯕ꯭ꯔꯥ
ꯊꯣꯛꯄ ꯑꯗꯤ ꯊꯣꯛꯄ
ꯃꯔꯤ
ꯃꯣꯁꯨ ꯋꯥꯟ ꯂꯩꯗ ꯃꯔꯣꯤ
ꯑꯣ ꯃꯔꯣꯛꯀꯤ ꯁꯤꯖꯟꯗꯤ ꯑꯣꯛꯇꯣꯕꯔ ꯅꯕꯦꯝꯕꯔꯗꯅꯤꯀ
ꯑꯥꯎ ꯃꯇ ꯊꯣꯝ ꯇꯅ ꯊꯣ
ꯑ ꯂ ꯍꯣꯏ ꯑꯩꯈꯣꯏꯒꯤꯗꯤ ꯍꯧꯕꯅꯤꯅꯦ ꯂꯧꯒꯤꯗꯤ
ꯎꯝ
ꯃꯔꯣꯛꯁꯦ ꯌꯥꯝꯅ ꯆꯥꯕꯅꯦ ꯑꯩꯁꯨ
ꯑꯦ ꯍꯥꯎꯏꯅꯣ ꯃꯣꯔꯣꯛ ꯁꯥꯗ꯭ꯔꯗꯤ ꯀꯩꯅꯣ ꯇꯧꯅꯦ ꯏꯟꯖꯥꯡ
ꯑꯥ ꯆꯠꯅꯤꯒꯨꯝꯕ ꯂꯩꯇꯣꯏꯗꯤꯀꯣ ꯁꯤꯡꯖꯨꯒꯨꯝꯕ ꯂꯩꯇꯣꯏꯗꯤ ꯆꯥꯛ ꯆꯥꯕ ꯉꯝꯔꯣꯏꯅꯦ ꯑꯩꯈꯣꯏꯗꯤ
ꯨꯅꯦ ꯃꯤ ꯐꯔꯗꯤ ꯏ ꯆ ꯀ ꯍꯖꯥ ꯏꯖꯥꯎ ꯅꯣꯏꯗꯤ ꯌꯥꯔꯦ ꯍꯥꯏ
ꯑꯣ ꯉꯝꯗꯦꯁꯨ ꯑꯗꯨꯝ ꯇꯥꯕꯅꯦ
ꯁꯨ ꯍꯋꯥꯒ ꯆꯝꯄꯨ ꯀꯠꯇꯗ ꯍꯥꯏꯕꯗ ꯑꯗꯨ ꯉꯧꯔꯒ ꯑꯂꯨ ꯉꯧꯔꯒ ꯆꯥꯕꯅꯤꯅ
ꯑ ꯑ ꯑꯂꯨ ꯉꯥꯎꯕꯁꯨ ꯆꯥꯛ ꯆꯥꯡꯕꯅꯤꯀꯣ
ꯍ ꯌꯥ ꯐꯖ ꯅꯁꯇꯪ ꯃꯅꯦ
ꯎꯝ ꯑꯗꯨ ꯁꯤꯡꯒꯤ ꯑꯂꯨꯗꯣ ꯃꯆꯥ ꯃꯆꯥꯗꯣ ꯑꯩꯒꯤ ꯄꯥꯝꯃꯤꯅꯦ ꯃꯆꯥ ꯃꯆꯥꯗꯣ ꯎꯝ
ꯊꯨꯝꯕꯅꯦ ꯑꯗꯨꯗꯤ ꯈꯔ ꯊꯨꯝꯕ ꯁꯔꯨ ꯂꯩ
ꯑꯥ ꯑꯗꯨ ꯊꯥꯎꯗ ꯉꯥꯎꯔꯒ ꯆꯥꯕꯗꯣꯥꯛ ꯌꯥꯝ ꯆꯥꯡꯕꯅꯦ
ꯜꯂꯣ ꯉꯥꯡ ꯉꯥꯡꯉꯕ ꯉ ꯉꯥꯡꯗ
ꯍꯣꯏ
ꯍꯥꯎꯅꯦ ꯑꯗꯨ
ꯎꯝ ꯑꯩꯈꯣꯏꯁꯨ ꯑꯩꯈꯣꯏ ꯌꯨꯝꯗꯒꯤ ꯊꯥꯔꯛꯑꯦ ꯑꯗꯨ ꯑꯣꯔꯦꯟ ꯑꯥ ꯄꯣꯇꯦꯇꯣꯗꯣ ꯃꯆꯥ ꯃꯆꯥ ꯂꯩꯕꯗꯣ ꯑ ꯑꯩꯈꯣꯏꯁꯨ ꯐ꯭ꯔꯥꯏ ꯇꯧꯔꯒ ꯆꯥꯕꯅꯤ
ꯐꯥꯏ ꯐ ꯆ ꯑꯁꯤ ꯌꯥꯝ ꯋꯥ ꯍꯥꯎꯕ ꯅ ꯂꯩꯗ ꯆꯥꯡꯉ ꯌꯥꯝ ꯆꯥꯡꯉꯅꯦ
ꯆꯥꯛꯁ ꯌꯥꯝ ꯆꯥꯡꯕꯅꯤ ꯍꯣꯏ ꯑꯗꯨꯒ ꯑꯩꯒꯤꯗꯤꯀꯣ ꯔꯣꯒꯃꯦ ꯆꯠꯂꯒ ꯃꯣꯔꯣꯛ ꯑꯗꯨ ꯐ꯭ꯔꯦꯁ ꯑꯩꯈꯣꯏꯒꯤ ꯐ꯭ꯔꯦꯁꯇꯣ ꯃꯣꯔꯣꯛ ꯃꯦꯠꯂꯒ ꯉꯥꯗꯣ ꯃꯆꯥ ꯃꯆꯥ ꯂꯩꯕꯗꯣ ꯂꯧꯒꯨꯝꯕꯗꯨꯁꯨ ꯑꯗꯨꯝ ꯐꯪꯕ ꯎ ꯐꯤꯁꯇꯣ ꯑꯁ ꯍꯣꯏ ꯑꯗꯨ ꯀꯔꯤꯅꯣ ꯎꯝ ꯑꯩꯈꯣꯏ ꯂꯣꯟꯗ ꯍꯥꯏꯔ ꯗꯤ ꯑꯩꯈꯣꯏ ꯕꯅꯥꯅꯥ ꯂꯤꯞꯁꯀꯨꯝꯕ ꯂꯩꯗꯅ ꯕꯅꯥꯅꯥ ꯂꯤꯞꯁꯀꯨꯝꯕꯗ ꯐꯖꯅ ꯁꯦꯝꯗꯧꯔꯒ ꯑꯗꯨꯒꯨꯝꯕꯗꯀꯣ ꯔꯦꯞ ꯇꯧꯔꯒ ꯑꯣꯚꯦꯟꯒꯨꯝꯕꯗꯨ ꯁꯨ ꯍꯥꯞꯄ ꯌꯥꯏ ꯑꯗꯨ ꯑꯩꯈꯣꯏꯅ ꯃꯥꯏꯗ ꯊꯥꯔꯒꯀꯣ ꯑꯗꯨꯝ ꯃꯨꯟꯕ ꯀꯥꯟꯗ ꯃꯔꯣꯛ ꯃꯠꯂꯒ ꯑꯁ ꯑꯗꯨꯁꯨ ꯃꯦꯠꯂꯒ ꯆꯥꯕꯗꯣ ꯑꯁ ꯍꯧꯋꯤꯅꯤꯀꯣ
ꯑꯥꯎ ꯑꯥꯎꯉ ꯎꯝ
ꯇꯅꯤꯡꯉꯤꯗ
ꯂꯀꯅꯤ ꯃꯊ
ꯎꯝ
ꯎꯝ
ꯆꯤꯡꯗ ꯂꯩꯕꯅꯍꯦꯟꯅꯅꯨꯡ ꯅꯨꯡꯉꯥꯏꯗ ꯑꯩꯈꯣꯏꯒꯤꯗꯤ
ꯑꯥꯎ ꯗꯂ ꯏꯕ ꯃꯤꯁꯤꯅ ꯇꯝꯗ ꯆꯠꯅꯤꯡꯕ ꯇꯝꯗ ꯂꯩꯔꯤꯕ ꯃꯤꯁꯤꯡꯅ ꯆꯤꯡꯂꯛ ꯀꯠꯅꯤꯡꯕ
ꯍꯣꯏ ꯑꯗꯨ ꯁꯨꯅꯦ ꯑꯩꯈꯣꯏꯅ ꯆꯥꯅꯤꯡ ꯆꯥꯅꯤꯡꯕ ꯆꯥꯕ ꯌꯥꯔꯗꯤ ꯅꯨꯡꯉꯥꯏꯒꯗꯕ
ꯑ ꯆꯤꯡꯅꯤ ꯁꯨꯃꯥꯏꯅ ꯇꯧꯋꯤꯝꯅꯗꯤ ꯑꯃꯨꯛ ꯂꯥꯏꯛ ꯈꯅꯤ ꯑꯃꯨꯛ ꯐꯪꯉꯣꯏ ꯑꯗꯨꯒꯤꯅꯤ ꯆꯅꯤꯡꯉꯦ ꯊ ꯆꯥꯔꯦ ꯆꯥꯅꯤꯡ
ꯆꯤꯡꯗ ꯂꯩꯕꯅ ꯑꯩꯈꯣꯏꯒꯤ ꯍꯛꯆꯥꯡꯁꯤꯗꯤ ꯌꯥꯝ ꯐꯒꯅꯤꯗꯀꯣ
ꯎꯝ
ꯑꯩ ꯍꯂꯣ ꯅꯉ ꯎꯝ
ꯆꯕ ꯈꯨꯔꯕꯤ ꯌꯥꯄꯥ
ꯑ
ꯁꯦ
ꯑ ꯊꯕꯥꯛ ꯇꯧ ꯇꯧꯔꯒ ꯑꯩꯈꯣꯏꯒꯤ ꯁꯥꯛꯁꯦ ꯑꯩꯈꯣꯏ ꯎ ꯁꯥ ꯑꯩꯈꯣꯏ ꯍꯛꯆꯥꯡꯁꯦ ꯐꯔꯗꯤ ꯅꯨꯡꯉꯥꯏꯅ
ꯎꯝ
ꯊꯕꯛ ꯇꯧꯗꯕꯁꯤꯡꯅꯦ ꯄ꯭ꯔꯣꯕ꯭ꯂꯦꯝ ꯌꯥꯝ ꯂꯩꯕꯗꯣ
ꯎꯝ ꯀꯜꯃꯜꯗꯤ ꯄ꯭ꯔꯣꯕ꯭ꯂ ꯑꯃꯣꯛ ꯂꯩꯒꯅꯤ
ꯎꯝ ꯑꯩꯈꯣꯏꯅ ꯁꯤꯗ ꯂꯩꯔꯒ ꯆꯤꯡ ꯆꯥꯅꯤꯡꯂꯒ ꯑꯗꯨꯝ ꯂꯩꯕ
ꯎꯝ ꯂꯤꯃꯤꯠ ꯂꯩꯌꯦ ꯃꯥꯂꯦ ꯊꯕꯛꯁꯨ ꯀꯟꯅꯁꯨꯨꯔꯗꯤ ꯌꯥꯅꯤ
ꯑꯍꯣꯏ ꯔꯦꯁ ꯇꯧꯔꯥꯁꯨ ꯍꯥꯏꯒꯗꯕꯅꯤ
ꯎꯝ
ꯃꯇꯝ ꯆꯞ ꯆꯥꯅ ꯔꯦꯁ ꯁꯨ ꯇꯧꯒꯗꯕꯅꯦ ꯑꯩꯈꯣꯏꯅ
ꯎꯝ
ꯋꯥꯅ ꯇꯧꯔꯁꯨ
ꯎꯝ
ꯉꯁꯤ ꯅꯪ ꯀꯣ ꯀꯌꯥꯒꯨꯝꯕ ꯄꯥꯏꯈ꯭ꯔꯕ꯭ꯔꯥ
ꯅꯁꯤꯅ ꯑꯥꯍꯥꯟꯕꯅꯦ
ꯑꯣ ꯑꯁ ꯌꯥꯝ ꯄꯥꯏꯕ ꯇꯧꯑꯣ
ꯍꯣꯏ
ꯑꯦꯁꯣꯁꯤꯅ ꯁꯦ ꯀꯦꯟ ꯀꯣꯅꯦ ꯅꯨꯄꯥ ꯑꯃ ꯀꯣꯜ ꯇꯧꯔꯒ ꯐ꯭ꯂꯣꯞ ꯇꯧꯈ꯭ꯔꯕꯗꯣ
ꯑꯣ ꯀꯔꯤꯒꯤ
ꯑꯁ ꯃꯥꯗꯤ ꯑꯩ ꯑꯩꯁ ꯑꯩ ꯀꯔꯤ ꯀꯔꯤꯅꯣ ꯍꯥꯏꯅꯤꯡꯗꯦꯗꯣ ꯍꯥꯏꯔꯒ ꯀꯣ ꯐꯣꯟꯗꯣ ꯊꯝꯈ꯭ꯔꯕ ꯑꯗꯨꯒꯤ ꯃꯥꯒꯤ ꯊ꯭ꯔꯤ ꯃꯤꯅꯤꯠ ꯔꯥ ꯌꯧꯋꯦ ꯊ꯭ꯔꯤ ꯃꯤꯅꯤꯠꯁ ꯉꯥꯛꯇ ꯃꯥꯗꯤ ꯊꯝꯈ꯭ꯔꯕꯒꯤꯀꯣ ꯑꯁ ꯑꯩꯅꯍꯦ ꯑꯩ ꯉꯥꯏꯌꯣ ꯉꯥꯏꯌꯣ ꯍꯩꯕ ꯑꯗꯨ ꯃꯥꯅꯗꯤ ꯊꯝꯃꯦ ꯊꯝꯃꯦ ꯍꯥꯏꯔꯒ ꯊꯝꯈ꯭ꯔꯦꯕ
ꯁꯨ
ꯑꯗꯨꯒꯤ ꯑꯩꯈꯣꯏꯒꯤ ꯑꯁꯤꯅ ꯊ꯭ꯔꯤ ꯀꯣꯜꯁ ꯑꯣꯏꯒꯅꯤꯕ ꯉꯁꯤꯒꯤ ꯀꯣꯜꯗꯣ ꯑꯗꯨ ꯃꯥꯒꯤ ꯀꯣꯜꯗꯤ ꯀꯥꯎꯟ ꯇꯧꯗꯣꯏꯗꯤ ꯑꯁꯤꯅ ꯁꯦꯀꯦꯟ ꯀꯣꯜꯅꯤ ꯑꯩꯒꯤꯁꯨ
ꯑꯣ ꯑꯗꯤꯞꯀꯅꯦꯕ
ꯎꯝ
ꯁ
ꯃꯣꯔꯅꯤꯡꯗ ꯍꯦꯛ ꯋꯦꯀꯑꯞ ꯇꯧꯔꯒ ꯀꯔꯤꯅꯣ ꯑꯥ ꯈꯨꯂꯥꯡꯈꯥꯡ ꯇꯧꯒꯦ ꯍꯥꯏꯔꯒ ꯑꯗꯨ ꯅꯨꯄꯥꯗꯨꯅ ꯑ ꯃꯥꯅ ꯇꯧꯔꯛꯑꯕꯅꯦ ꯑꯩꯒꯤ ꯇꯧꯕ ꯌꯥꯗꯕꯀꯣ ꯑꯩꯒꯤ ꯂꯤꯃꯤꯠ ꯗꯣ ꯁꯨꯈ꯭ꯔꯕ ꯃꯥꯜꯂꯦ ꯈꯪꯗꯦ ꯑꯃꯨꯛꯀ ꯊꯣꯛꯀꯦꯔꯥ ꯊꯣꯛꯄ ꯃꯇꯝꯗꯗꯤ ꯍꯥꯏꯔꯛꯀꯦ
ꯑꯩꯈꯣꯏꯗꯤ ꯍꯦꯛ ꯍꯧ ꯍꯧꯒꯠꯂꯒꯥ ꯕꯥꯜ ꯌꯦꯡꯉ ꯆ ꯆꯠꯄꯅꯤꯅꯦ
ꯑꯣ
ꯄꯨꯡꯗꯣ ꯌꯦꯡꯉꯒ ꯑꯁ ꯇꯥꯏꯃꯤꯡꯗꯣ ꯑꯥꯔꯖꯦꯟꯇꯤꯅꯥ ꯑꯣꯏꯅ ꯅꯩꯁꯤꯜ ꯁꯅꯥꯔꯝꯃꯦ ꯑꯗꯨꯗ ꯁꯠ ꯆꯠꯄꯥꯅꯦ
ꯑ